ꯌꯦꯁ ꯌꯦꯁ ꯌꯦꯁ ꯌꯦꯁ ꯁꯦ ꯇꯥꯏ ꯇꯥꯏ ꯎ
ꯌꯦꯁꯔ ꯍꯥꯏꯅꯣꯏꯅ ꯀꯥꯏꯃꯅ
ꯊꯣꯉꯒ ꯍꯧꯔꯕꯣ
ꯈꯣꯡꯗ꯭ꯔꯤꯗ
ꯇꯥꯡꯁꯥꯡ ꯍꯥꯏꯦꯕ
ꯊꯣꯡꯗ꯭ꯔꯤ ꯊꯣꯡꯗ꯭ꯔꯤ ꯍꯧ ꯇꯔꯤ
ꯑꯣꯦ
ꯀꯟꯅ ꯇꯥꯕ꯭ꯔꯣ ꯑꯩꯅ ꯉꯥꯡꯨꯁꯦ ꯑꯩꯅ ꯉꯥꯡꯕꯁꯤ ꯇꯥꯕ꯭ꯔꯥꯅꯪ
ꯁꯥꯏ ꯁꯥꯏꯗꯤ ꯌꯥ ꯆ ꯆꯥꯔꯦꯗꯤ ꯀꯃꯥꯏ ꯇ
ꯎꯝ
ꯇꯥꯏꯀꯣ
ꯍꯥ
ꯑꯩ ꯑꯩꯅ ꯉꯥꯡꯗꯤ
ꯇꯥꯏꯌꯦꯅꯦ ꯇꯥꯏꯌꯦꯅꯦ
ꯁꯤ ꯀꯌꯥ ꯄꯥꯔꯔꯕꯧ
ꯀꯔꯤ ꯀꯔꯤ ꯍꯣꯠꯅꯔꯤꯒꯦ
ꯂꯩ ꯄꯥꯒꯦꯗ ꯂꯩ
ꯀꯔꯤ ꯁꯕꯖꯦꯛ ꯀꯔꯝꯕ ꯁꯕꯖꯦꯛꯇꯅꯣ
ꯋꯥꯊꯝ ꯐꯤꯖꯤꯛꯁ
ꯍꯥꯥ
ꯄꯊ ꯐꯖꯤꯁ ꯅꯌꯨꯂꯤꯌꯥꯌꯔꯔꯤꯌꯦꯛꯁꯟ ꯃꯥꯔꯒꯦ
ꯀꯔꯤꯒꯤ ꯀꯔꯤꯒꯤ ꯐꯤꯖꯤꯛꯁ ꯄꯥꯒꯦꯗꯅꯣ
ꯁꯟꯗꯤꯁ ꯎꯟꯁ ꯄ ꯂꯩ
ꯑꯁ ꯖꯤꯝ ꯆꯠꯅꯤꯡꯗ꯭ꯔꯦꯅꯦ ꯉꯁꯤꯗꯤ ꯋꯥꯔꯦꯅꯦ
ꯁꯥ ꯐꯔꯕꯅꯤ ꯅꯖꯤꯝ ꯆ ꯇꯁꯨ ꯌꯥꯗꯗ
ꯀꯩꯗꯧꯏꯒꯦ ꯅꯪ ꯊꯕꯛ ꯑꯃ ꯇꯧꯕ ꯃꯥꯥꯟꯂ
ꯀꯥꯏ
ꯑꯥ
ꯅꯨꯡꯉꯥꯏꯇꯦ ꯍꯥꯏꯕ
ꯊꯕꯛ ꯀꯔꯤ ꯊꯕꯛ ꯇꯧꯔꯤꯅꯣ ꯍꯧꯖꯤꯛ ꯊꯕꯛ ꯃꯗ ꯅꯪ ꯊꯒ ꯃ
ꯏꯟꯁꯥꯡ ꯑꯃ ꯊꯣꯡꯒꯦ ꯇꯧꯕ
ꯇꯔꯦꯠ ꯏꯟꯁꯥꯡꯅꯣ
ꯑꯆꯥꯆꯥ
ꯁꯪꯁꯥ
ꯑ
ꯑꯣꯔꯦꯍꯦ ꯁꯟꯁꯥꯕꯨ ꯏꯖꯥꯡꯅꯤ ꯀꯥꯏꯅꯤ
ꯆꯂꯦ ꯍꯥꯏꯅꯤ
ꯍꯛꯆꯥꯡ ꯐꯅꯕ ꯒ꯭ꯔꯤꯟ ꯚꯦꯖꯤꯇꯦꯕꯜꯁ ꯈꯔ ꯆꯥꯎꯅꯩ
ꯅꯪ ꯀꯨꯝꯅ ꯐꯅꯤꯡꯗꯦꯅꯦ ꯅꯪꯒꯨꯝꯅ ꯐꯔꯗꯤꯅꯤꯅꯦ ꯌꯥꯝ ꯊꯨ ꯆꯩ ꯊꯨ ꯆꯩꯩ ꯍꯥꯏꯔꯛꯀꯅꯤ ꯌꯥꯝ ꯈꯜꯂꯦ
ꯏꯟꯀꯣꯟ ꯂꯩꯕꯥꯔꯣꯏ ꯅꯣꯏ
ꯂꯩꯌꯦ
ꯀꯤꯆꯟ ꯒꯥꯔꯗꯦꯟ
ꯏꯟꯗꯤꯁ ꯏꯟꯗꯤꯁ ꯉꯥꯡ ꯅꯤꯡꯤꯡꯕꯨꯑꯣ ꯋꯥꯅꯤꯅ ꯅꯪꯁꯦ
ꯑꯠꯆꯥ ꯑꯠꯆꯥ ꯁꯨꯝ ꯍꯦꯕꯤꯠꯇꯣ ꯑꯩꯈꯣꯏ ꯂꯥꯏꯔꯤꯛ ꯈꯔ ꯍꯩꯔꯕꯅꯤꯅꯀꯣ ꯉꯥꯡꯗꯕꯗꯤ ꯌꯥꯗꯕꯗꯣ
ꯎꯝ
ꯏꯁꯥꯁ ꯈꯔ ꯀꯃꯥꯏ ꯍꯥꯏꯅꯤ ꯌꯥꯝꯅ ꯍꯝꯕ ꯑꯣꯏꯒꯦ ꯇꯧꯕꯗꯣ ꯌꯥꯗꯕ ꯍꯂꯣ ꯍꯣꯏ ꯍꯣꯠꯅꯒꯦ ꯑꯩꯈꯣꯏꯁꯨ ꯑꯗꯨꯗꯤ ꯑꯒꯥ ꯐꯣꯠꯄ꯭ꯔꯥ ꯃꯤ ꯈꯠꯇ꯭ꯔꯥ ꯈꯣꯠꯇꯕ꯭ꯔꯥ
ꯃꯁꯤ ꯃꯦꯠꯁ ꯈꯣꯠꯇꯦ ꯔꯤꯖꯅꯤꯡ ꯇꯧꯋꯤ
ꯁꯅ ꯈꯇ
ꯎꯝ
ꯁꯠꯇ ꯄꯥꯎꯅꯤ
ꯅꯪꯗꯤ ꯀꯔꯤ ꯈꯣꯠꯀꯦ ꯉꯁꯤꯗꯤ
ꯆꯥꯕꯥ ꯂꯣꯏꯔꯒ
ꯎꯝ ꯅꯪ ꯌꯒ꯭ꯔꯣ
ꯑꯦ ꯑꯗꯨꯅꯤ ꯃꯇꯝ ꯌ ꯍꯥꯏꯅ ꯈꯪꯉꯅꯤꯗ ꯑꯗꯨ ꯍꯨꯔꯥ ꯀꯅꯥꯅꯣꯏ ꯑꯗꯕ ꯋꯥ ꯍꯗ
ꯔꯤꯖꯜ ꯉꯥꯏꯅꯔꯁꯦ ꯍꯥ ꯀꯅꯥꯅ ꯃꯤ ꯑꯣꯏꯒꯦ ꯍꯥꯏꯕꯗ ꯌꯦꯡꯅꯕ ꯇꯥꯔꯦ ꯑꯗꯨꯅ ꯔꯤꯖꯜ ꯉꯥꯏꯅꯔꯁꯦ ꯍꯥ ꯅꯪꯅ ꯁꯤꯖꯤꯦꯜꯒꯤ ꯑꯩꯅ ꯕꯦꯡꯒꯦ ꯅꯪ ꯁꯤꯖꯤ ꯂ ꯑꯩ ꯒꯤꯅꯦꯕꯒꯤ ꯍꯥ
ꯌꯥꯏ ꯌꯥꯏ
ꯁꯤ ꯖꯤ ꯂ ꯊꯣꯛꯄ ꯉꯝꯒꯗ꯭ꯔꯣ ꯑ ꯊꯥꯒ ꯇꯧꯕꯗꯣꯁꯦ ꯁꯦꯇꯦꯝꯔꯒ ꯁꯦꯞꯇꯦꯝꯕꯔꯗꯅꯤ
ꯑꯗꯨ ꯑꯗꯨꯒꯤ ꯄꯦꯁꯟ ꯇꯧꯔꯤꯅꯦ
ꯊꯛꯄ ꯉꯃꯨꯗ꯭ꯔꯥ
ꯍꯅꯦ ꯍꯅꯦ ꯑꯁ ꯌꯦꯁ ꯍꯅ ꯍ ꯍꯥꯏꯅꯤ ꯈꯨꯅꯕꯅꯤ ꯑꯦꯖꯝ ꯄꯦꯔꯣ ꯃꯦ ꯄꯥꯕꯅꯦ
ꯔ꯭ꯔꯗꯤ ꯍꯥꯏꯕꯒꯤ ꯋꯥꯅꯤ ꯅꯪ ꯊꯣꯛꯀꯅꯤ ꯍꯥꯏꯕꯗꯤ ꯐꯩꯅꯤ
ꯍ ꯍꯣꯏ ꯀꯀꯨꯜꯖꯦ
ꯌꯥꯝ ꯍꯥꯏ ꯌꯥꯝ ꯌꯥꯝ ꯂꯥꯏꯅ ꯈꯜꯂꯦꯕ ꯊꯣꯛꯇꯕ ꯑꯗꯨꯝ
ꯅꯪꯅ ꯇꯧꯔꯤꯕ ꯐꯤ ꯑꯩꯅ ꯉꯥꯡꯉꯤꯕ ꯋꯥꯁꯦ ꯅꯪꯅ ꯎꯠꯂꯤꯕ ꯅꯪꯒꯤ ꯐꯤꯕꯝ ꯈꯔꯦꯛꯇꯔ ꯅꯪꯒꯤ ꯁꯥꯖꯠ ꯂꯝꯆꯠꯇꯨꯅ ꯉꯥꯡꯍꯜꯂꯤꯅꯤ ꯀꯩꯅꯣ
ꯍꯖ ꯂ ꯆꯠ ꯀꯥꯏ
ꯂꯥꯏꯔꯤꯛ ꯂꯥꯏꯔꯤꯛꯁꯨ ꯄꯥꯗꯦ ꯐꯣꯟ ꯉꯥꯛꯇꯪ ꯃꯦꯜꯂ ꯂꯩ ꯔꯤꯜꯁ ꯈꯔ ꯌꯦꯡꯉꯅꯤ ꯌꯨꯇ ꯌꯇꯌꯨꯕ ꯈꯔ ꯌꯦꯡꯉꯅꯤ ꯏꯁꯩ ꯈꯔ ꯇꯥꯔꯅꯤ ꯑꯦꯛꯁꯔꯁꯥꯏꯁ ꯄꯨꯁ ꯃꯔꯤ ꯃꯉꯥ ꯈꯔ ꯂꯧꯅꯤ ꯑꯗꯨꯒ ꯑꯦꯛꯁꯔꯁꯥꯏꯁ ꯇꯧꯕꯤ ꯀꯥꯏꯅ ꯑꯗꯨꯒ ꯇꯨꯝꯈ꯭ꯔꯅꯤ ꯑꯗꯨ ꯀꯥꯏꯗ ꯁꯤꯖꯤ ꯄꯥꯁ ꯇꯧꯒꯗꯧꯕꯅꯣ
ꯑꯩꯅ ꯑꯗꯨ ꯈꯛꯇ ꯇꯧꯔꯒ ꯑꯗꯨꯃꯥꯏꯅ ꯍꯥꯏꯔꯗꯤ ꯑꯁ ꯈꯤꯇꯪ ꯄꯥꯔꯗꯤ ꯅꯪꯒꯣꯟꯅ ꯄꯥꯔꯗꯤ ꯅꯨꯄꯤꯦꯁꯤ ꯊꯥꯕ ꯌꯥꯔꯅꯤ ꯚꯥꯏ ꯊꯥꯕ ꯌꯥꯔꯅꯤ ꯅꯪꯒꯣꯟꯅ ꯑꯗꯨ ꯄꯥꯔꯗꯤ ꯑꯩ ꯅꯨꯄꯤꯦꯁꯤ ꯊꯥꯕ ꯌꯥꯔꯅꯤ
ꯎꯝ
ꯍꯣꯠꯅꯁꯨ ꯍꯣꯠꯅꯗꯦ ꯑꯗꯨꯒ ꯁꯨꯝ ꯅꯪꯁꯨ ꯍꯪ ꯐꯪꯕꯗꯨꯅꯦ ꯌꯥ
ꯂꯥꯏꯔꯤꯛ ꯄꯥꯛꯑꯣ ꯂꯥꯏꯔꯤꯛ ꯄꯥꯛꯑꯣ ꯀꯥꯟꯅꯔꯣꯏ ꯂꯥꯏꯔꯤꯛ ꯄꯥꯑꯣ ꯃꯤ ꯑꯣꯏꯅꯤꯡꯉꯗꯤ ꯂꯥꯏꯔꯤꯛ ꯄꯥꯛꯑꯣ
ꯀꯅꯥꯅ ꯍꯥꯏꯕ
ꯃꯤ ꯃꯤ ꯑꯣꯏꯒꯦ ꯑꯣꯏꯔꯣꯏꯒꯦ ꯍꯥꯏꯕꯁꯦ ꯂꯥꯏꯔꯤꯛ ꯂꯩꯅꯦ ꯅꯪ ꯂꯥꯏꯔꯤꯛ ꯄꯥꯗ꯭ꯔꯗꯤ ꯃꯤ ꯑꯣꯏꯔꯔꯣꯏ ꯂꯥꯏꯔꯤꯛ ꯄꯥꯔꯗꯤ ꯃꯤ ꯑꯣꯏꯔꯅꯤ ꯃꯥꯞ ꯇꯥꯕ꯭ꯔꯣ
ꯑꯗ
ꯑ ꯇꯥꯔ ꯑꯣꯏ ꯑꯦ ꯅꯪꯗꯤ ꯁꯨꯇꯥꯥ ꯇꯥꯔꯣꯏꯌꯦ
ꯄꯨꯟꯁꯤꯁꯦ ꯂꯩ ꯈꯛꯇ ꯅꯠꯇꯀꯣ ꯄꯨꯟꯁꯤꯦ ꯤꯡꯁꯨ ꯈꯔ ꯁꯅꯥꯒꯗꯕ ꯊꯕꯛꯁꯨ ꯈꯔ ꯄꯥꯡꯊꯣꯛꯀꯗꯕ
ꯅꯨꯄꯤꯗꯤ ꯀꯣꯏꯕ꯭ꯔꯣ ꯅꯪ
ꯑꯥ
ꯍꯥꯥ
ꯑꯉꯥꯡ ꯑꯅꯤ ꯂꯩꯔꯦ
ꯅꯨꯄꯤꯁꯨ ꯀꯣꯏꯕ ꯍꯩꯔꯝꯒꯗꯧ ꯃꯥꯟꯗꯦꯗ ꯅꯪꯁꯦ
ꯑꯗꯨ ꯀꯨꯝꯕꯥ ꯅꯨꯄꯤꯀꯤ ꯉꯥꯡ ꯉꯥꯡꯁꯅꯨ ꯇ ꯉꯥꯡꯉꫭꯏꯁꯦ ꯚꯥꯏ ꯑꯗꯨ ꯑꯗꯥ ꯈꯪꯗ꯭ꯔꯦ ꯅꯪ ꯀꯩ ꯅꯨꯃꯤꯠꯇ ꯂꯥꯛꯀꯅꯤ ꯍꯥꯏꯕ꯭ꯔꯣ ꯀꯩ ꯊꯥꯗ ꯂꯥꯛꯀꯦ ꯍꯥꯏꯕ꯭ꯔꯣ
ꯀꯩꯗꯧꯅꯤ ꯂꯥꯛꯑꯒ ꯀꯥꯟꯅꯗꯦ ꯂꯥꯛꯈ꯭ꯔꯣꯏ
ꯂꯥꯛꯑꯔꫭꯏꯀꯣ ꯁꫭꯏꯗ꯭ꯔꯦꯀꯣ
ꯎꯝ ꯎꯝ ꯂꯥꯛꯔꯣꯏꯌꯦ ꯂꯥꯛꯔꯣꯏꯌꯦ ꯀꯩꯗꯧꯅꯤ ꯂꯥꯛꯑꯒ ꯀꯥꯟꯅꯗꯦꯕ ꯑꯁ ꯋꯥꯕꯅ ꯂꯣꯏꯔꯦ ꯇꯨꯝꯅꯤꯡꯕꯅ ꯖꯤꯝ ꯀꯨꯝꯁꯦꯅ ꯇꯧꯕꯅꯤꯅꯦ ꯗꫭ ꯍꯛꯆꯥꯡꯁꯦ ꯌꯥꯝ ꯋꯥꯔ ꯂꯩꯅꯤ ꯇꯨꯝꯅꯤꯡ ꯇꯨꯝꯅꯤꯡꯕꯒꯨꯝ ꯇꯨꯝꯅꯤꯡꯗꯕꯒꯨꯝꯒꯤ ꯇꯥꯏꯞꯇ ꯂꯩꯔꯤꯅꯦ ꯂꯥꯏꯔꯤꯛ ꯄꯥꯔꯁꯨ ꯋꯥꯈꯟꯁꯤ ꯆꯪꯕ ꯉꯝꯗꯕ ꯖꯤꯝ ꯀꯨꯝꯁꯦ ꯍꯥꯏꯔꯁꯨ ꯑꯃꯨꯛ ꯍꯛꯆꯥꯡꯖꯤ ꯇꯪ ꯋꯥꯕꯒꯤ ꯇꯥꯏꯞ ꯇ ꯇꯨꯝ ꯏꯪꯕꯒꯨꯝ ꯇꯧꯔ ꯂꯩꯕ ꯑꯁ ꯍꯧꯖꯤꯛ ꯇꯨꯝꯃꯒꯅ ꯑꯃꯨꯛꯀ ꯍꯣꯔꯦꯟ ꯅꯨꯡꯗꯥꯡ ꯇꯨꯝꯅꯤꯡꯉꯔꯣꯏ ꯒ꯭ꯌꯥꯟ ꯃꯦꯟ ꯇꯥꯗ꯭ꯔꯦꯍꯦ ꯇꯧꯔꯤꯁꯦ
ꯎꯝ ꯍꯣꯏ ꯋꯥꯈꯜ ꯄꯤꯛꯄ ꯃꯈꯣꯏꯗꯤ ꯑꯗꯨꯃꯥꯏꯅ ꯈꯟꯕ ꯃꯍꯧꯁꯥꯅꯦ
ꯑꯦꯛꯁꯔꯁꯥꯏꯁ ꯇꯧꯔꯕꯣ ꯅꯪꯕꯣ ꯋꯥꯛꯀꯤ ꯑꯦꯛꯁꯔꯁꯥꯏꯁ ꯉꯁꯤꯒꯤ ꯑꯦꯛꯁꯔꯁꯥꯏꯁ ꯇꯧꯔꯕꯣ
ꯉꯁꯤ ꯃꯔꯥꯊꯣꯟ ꯆꯦꯂ ꯍꯜꯂꯛꯄꯅꯦ ꯀꯩꯅꫭ
ꯃꯥꯔꯥꯊꫭꯟ ꯀꯣꯍꯤꯃꯥꯗꯒꯤ ꯀꯗꯥꯏꯐꯥꯎ ꯆꯠꯂꯦ ꯑꯗꯨꯗꯤ
ꯒꯨꯍꯥꯇꯤ ꯐꯧ ꯆꯦꯜꯂ ꯍꯂꯛ ꯄꯅꯦ
ꯃꯁꯤꯁ ꯃꯆꯤꯟ ꯊꯤꯕꯁꯤ ꯐꯖꯟꯗꯤ ꯍꯩꯌꯦ
ꯀꯔꯤ ꯀꯔꯤ ꯗ꯭ꯌꯨꯇꯤ ꯇꯧꯔꯦ ꯉꯁꯤꯗꯤ ꯑꯌꯨꯛ ꯍꯧꯒꯠꯄꯗꯒꯤ ꯀꯔꯤ ꯀꯔꯤ ꯇꯧꯔꯦ ꯅꯪ ꯍꯧꯖꯤꯛꯀꯤ ꯇꯝꯐꯥꯎ ꯀꯔꯤ ꯀꯔꯤ ꯍꯣꯠꯅꯔꯦ
ꯑꯌꯨꯛ ꯍꯧꯕꯗꯒꯤ ꯍꯣꯏ ꯄꯣꯡ ꯐꯦꯡꯉꯦ
ꯀꯣꯟ ꯐꯦꯡꯉꯦ
ꯍꯣꯏ ꯆꯥꯛ ꯏꯁꯥꯡ ꯊꯣꯡꯉꯦ
ꯆꯥꯛ ꯏꯟꯁꯥꯡ ꯊꯣꯡꯉꯦꯕ
ꯍꯣꯏ
ꯇꯨꯝꯃꯦ
ꯑ ꯂꯦꯞꯇꯣꯞ ꯈꯔ ꯌꯦꯡꯉꯦ
ꯂꯦꯞꯇꯣꯞ ꯈꯔ ꯌꯦꯡꯉꯦꯕ
ꯍꫭꯏ
ꯑꯗꯣ ꯇꯧꯔꯒ ꯅꯨꯃꯤꯠ ꯇ ꯂꯣꯏꯈ꯭ꯔꯦ
ꯑꯗꯨꯒ ꯂꯥꯏꯔꯤꯛ ꯄꯥꯗ꯭ꯔꯦ
ꯍꯧꯖꯤꯛ ꯀ ꯄꯥꯕ
ꯎꯝ ꯑꯦꯐ ꯁꯤ ꯑꯥꯏꯒꯤ ꯅꯣꯇꯤꯐꯤꯀꯦꯁꯟ ꯊꯣꯛ ꯊꯣꯛꯂꯛꯇ꯭ꯔꯦ ꯑꯦꯞ ꯁꯤ ꯑꯥꯏꯒꯤ
ꯌꯥꯕ ꯍꯥꯏꯕꯅꯦ
ꯀꯔꯤ ꯍꯥꯏ ꯕ
ꯚꯦꯀꯦꯟꯁꯤ ꯌꯥꯝꯑꯣꯏ ꯍꯥꯏꯕꯅꯦꯕ ꯊꯕꯛ ꯀꯧꯕꯧꯗꯣ ꯃꯤ ꯌꯥꯝꯔꯣꯏ ꯃꯤ ꯃꯤ ꯌꯥꯝ ꯀꯧꯔꯣꯏꯅ ꯍꯥꯏꯕꯅꯦꯕ
ꯀꯅꯥꯅ ꯍꯥꯏꯒꯦ ꯅꯪꯕꯣ
ꯆ ꯨꯞ
ꯌꯨꯇ꯭ꯌꯨꯕ ꯌꯨꯇ꯭ꯌꯨꯞꯅꯗꯤ ꯃꯤ ꯌꯨꯇ꯭ꯌꯨꯞ ꯑꯗꯨꯗꯤ ꯃꯣꯏ ꯚ꯭ꯌꯨꯁ ꯌꯥꯝꯅꯕ ꯂꯥꯏꯠ ꯌꯥꯝꯅꯕ ꯑꯩꯅ ꯄꯨꯡꯇꯥ ꯊꯥꯒꯠꯂꯤꯅꯤꯅꯤ ꯅꯪ ꯑꯗꯨꯗ ꯊꯥꯖꯔ ꯂꯩꯕ꯭ꯔꯣ ꯕꯦꯔꯤꯐꯥꯏꯠ ꯁꯣꯔꯁꯇꯒꯤ ꯄꯥꯎꯗ ꯂꯧꯑꯣꯅꯦ
ꯃꯤꯡꯗꯗꯤ ꯑꯦꯝ ꯕꯤ ꯑꯦ ꯒ꯭ꯔꯦꯖꯨꯋꯦꯠ ꯍꯌꯦ ꯇꯧꯊꯣꯔꯛꯄ ꯊꯕꯛꯅꯗꯤ ꯄꯪ ꯄꯪꯉꯗꯅ ꯀ꯭ꯂꯥꯁ ꯋꯥꯟ ꯇꯨ ꯊ꯭ꯔꯤ ꯐꯣꯔ ꯀꯥꯕ ꯃꯤꯅ ꯇꯧꯕꯒꯤ ꯊꯕꯛ ꯇꯧꯔ ꯂꯩ
ꯍꯣꯏ ꯍꯣꯏ ꯍꯣꯏ ꯍꯥꯏꯔꯒꯦ